ꯍꯜꯂꯣ ꯀꯩꯗꯧꯔꯤꯒꯦ
ꯅꯨꯡꯉꯥꯏꯔꯤꯌꯦ
ꯎꯝ
ꯅꯥꯔꯣ ꯃꯦꯁꯦꯖ ꯍꯥꯟꯅ ꯊꯥꯔꯛꯄ ꯌꯥꯗ꯭ꯔꯣ
ꯑꯁ ꯊꯥꯔꯛꯀꯦ ꯇꯧꯕꯗꯣ
ꯇꯧꯕꯗꯣ ꯀꯃꯥꯏ ꯇꯧꯔꯦ
ꯍꯩꯅ ꯇꯔꯦꯗ ꯇꯨꯝ ꯀꯣꯜ ꯇꯧꯒꯦꯅ ꯇꯧꯔꯛꯄ ꯅꯪ ꯇꯦꯛꯁ ꯊꯥꯔꯛꯄꯗ ꯎꯕ
ꯑꯩ ꯐꯥꯖꯅ ꯍꯣꯔꯦꯟ ꯑꯃꯨꯛ ꯍꯥꯏꯕꯤꯔꯒꯦ ꯑꯗꯣ ꯆꯥꯛ ꯆꯥꯔꯕꯣ ꯀꯔꯤ ꯍꯥꯏꯅꯤꯡꯒꯦ ꯅꯪ ꯍꯥꯏꯅꯤꯡꯕꯈꯩꯗꯣ ꯍꯥꯏꯔꯣ
ꯃꯇꯝ ꯃꯥꯡꯍꯟꯒꯅꯣ ꯅꯣꯛꯑꯒ ꯅꯣꯛꯑꯒ ꯗꯤ ꯃꯠ ꯇꯝ ꯃꯥꯡꯍꯟꯒꯅꯨꯀꯣ ꯋꯥ ꯌꯥꯔꯤꯈꯩ ꯋꯥꯔꯤ ꯌꯥꯝ ꯁꯅꯅꯤꯡꯉꯥꯏ ꯇꯧꯁꯦ ꯑꯩꯈꯣꯏꯗꯤ ꯉꯥꯁ ꯇꯤꯖ‌ꯦ ꯌꯦꯟ ꯑꯇꯥꯎꯕ ꯑꯃꯥꯒ ꯀꯨꯕꯤ
ꯑꯣ ꯅꯣꯏꯗꯤ ꯕꯣꯜ ꯌꯦꯡꯗ꯭ꯔꯣ
ꯌꯦꯡꯗꯣꯏꯅꯦ ꯍꯣꯔꯦꯟ ꯄꯨꯡ ꯕꯥꯔꯣ ꯃꯈꯥꯏꯗ
ꯀꯅꯥꯗ ꯈꯞ ꯑꯈꯣꯏꯁꯨ ꯌꯦꯡꯅꯤ
ꯋꯥ ꯅꯍꯥꯟ ꯅꯪꯒꯤ ꯅꯪꯅ ꯁꯞꯄꯣꯔꯠ ꯇꯧꯕ ꯃꯤꯗꯣ ꯑꯩꯗꯤ ꯇꯧꯗ꯭ꯔꯦꯀꯣ ꯈꯜꯂꯣ ꯑꯩꯈꯣꯏ ꯃꯤꯌꯥꯝꯒꯤ ꯈꯪꯅꯕ ꯑꯃ ꯂꯩꯗꯅ ꯑꯗꯣ ꯑꯩꯗꯤ ꯇꯧꯗ꯭ꯔꯦ ꯑꯦꯁ ꯑꯦꯁ ꯄꯤꯗ ꯆꯠꯂꯦ ꯑꯩꯗꯤ ꯄꯤꯗꯗ ꯆꯠꯇ꯭ꯔꯦ ꯄꯤꯗ ꯆꯠꯇ꯭ꯔꯦ ꯑꯩꯗꯤ ꯀꯔꯝ ꯀꯥꯟꯗ ꯁꯤꯗꯣꯏꯅꯣ ꯉꯥꯏꯔꯒ ꯂꯩꯔꯗꯨꯕꯨ
ꯑꯁ ꯅꯪꯁꯨ ꯕꯦꯔꯥꯅꯤꯍꯦ ꯃꯁꯛ ꯌꯥꯝ ꯐꯥꯖꯗꯨꯕꯨ
ꯑꯦ ꯑꯗꯨꯕꯨ ꯃꯁꯛ ꯐꯥꯖꯕ꯭ꯔꯣꯅꯦ ꯑꯩꯈꯣꯏ ꯑꯩꯈꯣꯏ ꯎꯔꯗꯤ ꯑꯩꯈꯣꯏꯕꯨ ꯎꯔꯗꯤ ꯅꯪꯗꯤ ꯀꯃꯥꯏꯅ ꯇꯧꯔꯅꯤ ꯑꯗꯨꯗꯤ
ꯍꯁ
ꯑꯥꯔꯕꯨ ꯃꯁꯛ ꯐꯖꯔꯦ ꯀꯥꯏꯅ ꯌꯥꯔꯦꯍꯦ
ꯃꯁꯛ ꯐꯖꯩꯗꯨꯗꯤ ꯅꯨꯡꯁꯤ ꯑ ꯃꯁꯛ ꯎꯕ ꯀꯥꯟꯗ ꯌꯥꯝ ꯅꯨꯡꯁꯤꯕꯗꯣ
ꯑꯗꯨ ꯑꯗ ꯈꯟꯗꯦ ꯑꯦꯝꯗ ꯑꯦꯝꯗ ꯁꯞꯄꯣꯔꯠ ꯇꯧꯋꯤꯅꯦ ꯑꯩꯗꯤ ꯑꯗꯣ ꯑꯦꯝꯗ ꯁꯞꯄꯣꯔꯠ ꯇꯧꯕꯗꯣ ꯑꯩ ꯃꯁꯛꯇ ꯁꯞꯄꯣꯔꯠ ꯇꯧꯕ ꯅꯠꯇꯦ ꯑꯥꯔꯗ ꯁꯞꯄꯣꯔꯠ ꯇꯧꯕꯗꯁꯨ ꯃꯁꯛ ꯃꯁꯛꯇ ꯁꯞꯄꯣꯔꯠ ꯇꯧꯕ ꯅꯠꯇꯦꯕ ꯑꯩꯗꯤ
ꯎꯝ ꯑꯗꯣ ꯄ꯭ꯂꯦꯗꯣ ꯐꯖꯕ꯭ꯔꯥ ꯅꯪ ꯆꯞ ꯄꯣꯠ ꯇꯧꯒꯗꯕꯗꯣ
ꯐꯥꯖ ꯐꯥꯖꯗ꯭ꯔꯗꯤ ꯅꯪꯁꯨ ꯎꯔꯝꯒꯅꯤꯍꯦ
ꯑꯗꯨꯃꯣꯏ ꯆꯦ ꯑ ꯀꯞꯗꯣ ꯂꯧ ꯂꯧꯅꯤꯅ ꯈꯟꯕ꯭ꯔꯥ
ꯃꯣꯏ ꯂꯧꯗ꯭ꯔꯗꯤ ꯐ꯭ꯔꯥꯟꯁ ꯑꯦ
ꯅꯍꯥꯟꯁꯨ ꯑꯦꯐꯒ ꯑꯦ ꯑꯥꯔꯖꯤꯒ ꯐꯥꯏꯅꯦꯜ ꯁꯥꯟꯅꯩꯗꯅ ꯍꯟꯗꯛ ꯑꯁꯨ ꯗꯨꯃꯥꯏꯅ ꯇꯧꯔꯛꯀꯅꯤ ꯌꯦꯡꯉꯣꯀꯣ
ꯑꯦꯐꯗꯨ
ꯑꯧ
ꯑꯦꯐ ꯑꯥꯔ ꯗꯣ
ꯑꯧ
ꯗꯨ ꯅ ꯂꯧꯅꯤ
ꯑ ꯍꯣꯏ ꯍꯣꯏ ꯍꯣꯏ ꯑꯩꯁꯨ ꯑꯩ ꯑꯩꯈꯣꯏ ꯑꯩꯈꯣꯏ ꯄꯥꯔꯇꯤꯒ ꯃꯣꯏꯒ ꯑ ꯐꯥꯏꯅꯦꯜꯗꯒ ꯊꯦꯡꯅꯔꯗꯤ ꯑꯩꯗꯤ ꯑꯦ ꯑꯥꯔ ꯖꯤꯗ ꯑꯗꯨꯝ ꯁꯞꯄꯣꯔꯠꯇꯤ ꯇꯧꯒꯅꯤ
ꯑꯁ ꯑꯦ ꯑꯥꯔꯖꯤꯗꯤ ꯍꯟꯗꯛꯇꯤ ꯂꯧꯔꯣꯏ
ꯂꯧꯑꯣꯏꯔꯥ ꯂꯧ ꯂꯧꯒꯦꯗ ꯅꯊꯧ ꯂꯩꯇꯦ
ꯂꯧꯒꯗꯕꯗ ꯇꯧꯑꯣ ꯀꯩꯅꯣ
ꯑꯣ ꯑꯩ ꯇꯧꯔꯦ ꯐꯥꯗ ꯑꯩ ꯑꯩ ꯑꯩ ꯑꯩꯁꯨ ꯇꯧꯔꯛꯑꯕꯅꯤ ꯅꯪꯁꯨ ꯄꯤ ꯑꯣ ꯑꯥꯔ ꯇꯤꯗ ꯅꯪꯁꯨ ꯇꯧꯔꯛꯄ ꯅꯠꯇ꯭ꯔꯣ
ꯍ
ꯑꯗꯨꯒ ꯆꯞ ꯃꯥꯟꯅꯩ ꯌꯥꯔꯦꯀꯣ ꯑꯗꯨꯒ ꯋꯥꯔꯤ ꯋꯥꯥꯔꯤꯗꯣ ꯂꯣꯏ ꯁꯜꯂꯥꯁꯦ
ꯎꯝ
ꯅꯪ ꯍꯪꯅꯤꯡꯕ ꯀꯩꯔꯤ ꯂꯩꯒꯦ ꯍꯪꯉꯑꯣ
ꯈꯪꯅꯤꯡꯕꯒ ꯑꯗꯨꯝ ꯍꯟꯗꯛꯇꯇꯩ ꯋꯥꯔꯜ ꯀꯞ
ꯋꯥꯔ ꯀꯞ ꯋꯥꯔ ꯀꯞꯀꯤ ꯋꯥꯔꯤꯗꯨ ꯇꯣꯛꯑꯖꯦ ꯍꯧꯖꯤꯛꯇ ꯑꯩ ꯍꯥꯏꯈꯤꯕ ꯅꯠꯇ꯭ꯔꯣ
ꯎꯝ ꯑꯗꯣ ꯃꯇꯝꯅꯤꯅ ꯃꯇꯝ ꯇꯝꯒꯤ ꯋꯥꯔꯤꯗꯣ ꯁꯥꯟꯅꯒꯗꯕꯅꯤꯅꯦ ꯀꯩꯅꯣ
ꯑꯦ ꯑꯗꯨꯁꯨ ꯍꯦꯟꯖꯤꯜꯂꯗꯤ ꯌꯥꯔꯦꯕ
ꯃꯇꯝ ꯃꯇꯝꯒꯤ ꯍꯦꯟꯖꯥꯡ ꯆꯥꯒꯗꯕꯅꯤ
ꯑꯩꯗ ꯋꯥꯔꯤ ꯑꯩꯅ ꯌꯥꯝ ꯁꯣꯏꯒꯟꯕꯅꯦ ꯋꯥ ꯉꯥꯡꯕꯗ ꯑꯩꯗꯤ ꯊꯨꯅ ꯉꯥꯡꯕꯅꯤꯅꯀꯣ ꯑꯗꯨꯝ ꯁꯣꯏꯒꯜꯂꯤꯕ ꯑꯩꯗꯤ
ꯎꯝ ꯋꯥ ꯉꯥꯡꯕꯗ ꯈꯔ ꯀꯩꯅꯣ ꯈꯜꯂꯒ ꯉꯥꯡꯒꯗꯕꯅꯦꯕ
ꯁꯤꯁꯦ ꯑꯥꯎ
ꯊꯨꯅ ꯊꯨꯅ ꯉꯥꯡꯔꯗꯤ ꯑꯩ
ꯑꯩ ꯅꯍꯥꯟꯒꯩ ꯅꯍꯥꯟꯒꯩ ꯑꯗꯨꯃꯥꯏꯅ ꯇꯧꯗꯕꯅꯤ ꯑꯩꯅ ꯈꯛꯇꯪ ꯇꯥꯛꯑꯒ ꯂꯥꯛꯄꯅꯤꯀꯣ ꯑꯩ ꯑꯩꯅ ꯇꯧꯔꯤꯕ ꯃꯤꯁꯤꯡꯗꯣ ꯑꯩꯅꯗ ꯑꯗꯨꯝ ꯇꯥꯛꯑꯒ ꯂꯥꯛꯄꯅꯦ ꯉꯁꯤꯗꯤ ꯀꯔꯤ ꯀꯔꯤꯅꯣ ꯈꯪꯗꯦ
ꯎꯝ
ꯈꯔ ꯄꯥꯏꯁꯤꯜꯂꯨꯕꯩꯔꯥ ꯈꯪꯗꯦ
ꯑꯁ ꯑꯗꯨꯃꯥꯏꯅ ꯇꯧꯕ꯭ꯔꯥ
ꯇꯧꯗ꯭ꯔꯗꯤ ꯅꯨꯄꯥꯅꯤ ꯀꯩꯅꯣ
ꯑꯗꯨ ꯇꯧꯔꯗꯤ ꯑꯩ ꯉꯁꯥꯏꯅ ꯇꯧꯔꯔꯣꯏꯗꯣ ꯁꯦꯔꯥꯟ ꯇꯨꯔꯥꯟ ꯇꯧꯕ ꯅꯠꯇꯦꯍꯦ
ꯇꯧꯕ ꯅꯠꯇ ꯍꯆꯥꯛ ꯆꯥꯔꯕꯣ ꯌꯥꯔꯦ ꯌꯥꯔꯦ ꯌꯥꯔꯦ ꯑꯔꯦ ꯋꯥꯔꯤꯗꯣ ꯃꯈꯥ ꯇꯥꯔꯅꯨ ꯆꯥꯛ ꯆꯥꯔꯕ ꯅꯠꯇ꯭ꯔꯣ
ꯎꯝ ꯆꯥꯔꯦ
ꯀꯔꯤ ꯃꯊꯦꯜ ꯇꯧꯔꯒꯦ
ꯋꯥ ꯎꯁꯣꯏ ꯍꯥꯏꯕ꯭ꯔꯥ
ꯑꯣ ꯑꯣ ꯋꯥ ꯎꯁꯣꯏ ꯑꯣ ꯑꯣ ꯌꯥꯔꯦ ꯌꯥꯔꯦ ꯑꯗꯨꯁꯨ ꯍꯥꯏꯕ ꯌꯥꯔꯦ
ꯎꯝ
ꯑꯩꯈꯣꯏꯅ ꯔꯤꯌꯥꯡꯊꯣꯟ ꯎꯁꯣꯏ
ꯅꯣꯏ ꯅꯣꯏꯁꯨ ꯆꯥꯕ꯭ꯔꯥ
ꯑꯩ ꯐꯔꯛ ꯌꯥꯝ ꯇꯥꯏꯍ ꯃꯥꯥꯏ ꯅꯥꯡꯁꯦ
ꯏꯃꯥ ꯀꯧꯕ꯭ꯔꯥ ꯑꯩꯉꯣꯟꯗ
ꯑꯣ ꯏꯃꯥ ꯀꯧꯗ꯭ꯔꯗꯤ
ꯅꯕꯣꯛ ꯀꯧꯔꯣ ꯍ
ꯑꯩꯗꯤ ꯑꯉꯥꯡꯅꯤꯌꯦ ꯆꯍꯤ ꯇꯔꯥ ꯇꯔꯥ ꯇꯔꯥ ꯀꯨꯟ ꯐꯥꯎ ꯁꯨꯗ꯭ꯔꯤ ꯆꯍꯤ ꯇꯔꯥ ꯇꯔꯥꯃꯄꯟ
ꯍꯥꯏꯒꯅꯨꯍꯦ
ꯑꯗꯣ ꯀꯃꯥꯏ ꯀꯃꯥꯏ ꯇꯧ ꯑꯥ ꯍꯨꯖꯤꯛ ꯀꯃꯥꯏꯅ ꯇꯧꯔꯤꯅꯣ ꯀꯔꯤ ꯇꯧꯔꯤꯅꯣ
ꯉꯥꯏꯍꯥꯛ ꯂꯩꯥꯏꯔ ꯕꯣꯜ ꯌꯦꯡꯒꯦ ꯇꯧꯕꯗꯒꯣ ꯃꯩ ꯃꯨꯠꯄ
ꯇꯝꯗꯣ ꯋꯥꯠꯂꯤꯌꯦ ꯌꯥꯝ ꯋꯥꯠꯂꯤꯌꯦ ꯀꯩ ꯀꯩꯅꯣ ꯇꯧꯕ ꯌꯥꯕ ꯊꯕꯛꯇꯣ ꯇꯧꯍꯧꯔꯣ
ꯀꯩ ꯊꯕꯛ
ꯐꯤ ꯐꯤ ꯐꯤꯊꯕꯛ ꯇꯧ ꯍꯩꯗ꯭ꯔꯣ
ꯑꯩꯗꯤ ꯐꯤ ꯗꯨ ꯗꯥꯗꯤ ꯍꯩꯗꯦꯍꯦ
ꯐꯤ ꯇꯨꯒꯗꯕ ꯑꯗꯨ ꯑ ꯐꯤ ꯇꯨꯒꯗꯕ ꯅꯠꯇꯦ ꯑꯩꯅ ꯍꯥꯏꯕꯗꯤ ꯑꯩꯈꯣꯏ ꯈꯨꯠꯅ ꯁꯥꯕ ꯂꯩꯗꯅ ꯅꯨꯄꯤꯁꯤꯡꯗꯤ ꯑꯗꯨꯃꯥꯏ ꯇꯧꯒꯜꯂꯤꯗꯅ ꯇꯧꯅꯩꯗꯅ ꯑꯗꯨ ꯈꯪꯗꯕ ꯑꯁ ꯌꯥꯔꯦ ꯏꯃꯥ ꯀꯥꯎꯔꯦ ꯑꯗꯨ ꯕꯨꯗꯨ ꯀꯥꯎꯔꯒꯦ ꯌꯥꯕꯔꯣ
ꯎꯝ ꯀꯧꯅꯤꯡꯕ ꯀꯧꯑꯣ
ꯑꯕꯣꯛ ꯀꯧꯒꯦꯔꯥ ꯏꯃꯥ ꯀꯧꯒꯦꯔꯥ ꯏꯅꯦ ꯀꯧꯒꯦꯔꯥ
ꯏ ꯏꯆꯦ ꯏꯆꯦ ꯏꯆꯦ ꯀꯧꯔꯒꯦꯀꯣ
ꯎꯝ ꯀꯧꯔꯣ ꯃꯆꯦ ꯑꯍꯟꯅꯦ
ꯆꯦꯍꯟ
ꯑꯥ ꯍꯥꯎ ꯅꯨꯡꯉꯥꯏꯔꯤ
ꯑ ꯏꯃꯥ ꯕꯕꯥ ꯈꯣꯏꯗꯤ ꯅꯨꯡꯉꯥꯏꯔꯤꯕ ꯅꯠꯇ꯭ꯔꯣ ꯏꯃꯥ ꯕꯕꯥ ꯈꯣꯏꯗꯤ ꯅꯨꯡꯉꯥꯏꯔꯤꯕꯣ
ꯑꯥ ꯃꯣꯢꯁꯨ ꯅꯨꯡꯉꯥꯏꯔꯤ
ꯅꯪ ꯀꯥꯏꯗ ꯂꯩꯔꯤꯅꯣ ꯍꯧꯖꯤꯛ ꯋꯥ ꯌꯨꯝ ꯑ ꯑꯆꯧ ꯑꯋꯥꯡ ꯑꯋꯥꯡꯕ ꯃꯐꯝꯗ ꯂꯩꯕ꯭ꯔꯣ ꯏꯝꯐꯥꯜꯗ ꯂꯩꯕ ꯅꯠꯇ꯭ꯔꯣ
ꯑꯥ
ꯑꯣ
ꯅꯥꯎ ꯅꯨꯄꯥꯗꯤ ꯅꯨꯉꯥꯏꯕ꯭ꯔꯣ
ꯅꯅꯥꯎ ꯑꯩꯈꯣꯏꯗꯤ
ꯈꯔ ꯅꯨꯡꯉꯥꯏꯊꯣꯛꯄ ꯍꯥꯏꯗꯣ
ꯅꯠꯇꯦ
ꯅꯠꯇꯔ꯭ꯥ
ꯅꯠꯇꯦ ꯑꯩ ꯐꯥꯒꯤ ꯇꯧꯕꯅꯦꯍꯦ
ꯑꯗꯣ ꯅꯨꯡꯉꯥꯏꯊꯣꯛꯁꯤ ꯂꯥꯡ ꯊꯣꯛꯍꯧꯁꯤ ꯍꯥꯏꯕꯗꯣ ꯏꯅꯥꯎ ꯅꯨꯄꯥ ꯃꯣꯏ ꯗꯤ ꯑꯗꯨꯃꯥꯏꯅ ꯇꯧꯕ ꯃꯥꯂꯦꯅꯦ
ꯎꯝ ꯇꯧꯕꯤꯔꯒ ꯅꯪ ꯑꯁꯦꯡꯕ ꯑꯃꯨꯛ ꯈꯟꯈꯔ꯭ꯦꯅꯦꯀꯣ ꯌꯥꯗ꯭ꯔꯦꯗ
ꯅꯪ ꯃꯈꯣꯟꯗꯨꯁꯨ ꯀꯣ
ꯑꯥꯎ
ꯈꯔ ꯈꯔꯗꯤ ꯃꯥꯟ ꯃꯥꯟꯂꯤ ꯃꯥꯟꯂꯤ ꯇꯧꯕꯀꯣ
ꯎꯝ ꯂꯩꯁꯛ ꯂꯩ ꯆꯨ ꯍꯦꯟꯕꯤ
ꯑꯁ
ꯍꯩꯍꯦ ꯏꯁꯩꯗꯤ ꯁꯛꯄ ꯍꯩꯕ꯭ꯔꯣ
ꯏꯁꯩ ꯏꯁꯩꯠꯁꯛꯄ ꯍꯩꯇ꯭ꯔꯗꯤ
ꯎꯝ ꯈꯔ ꯀꯩꯅꯣ ꯇꯧꯔꯗꯤ ꯏꯁꯩꯁꯨ ꯌꯥꯝ ꯁꯛꯄ ꯍꯩꯕꯅꯦ
ꯍꯥ
ꯈꯔ ꯈꯔ ꯇꯧꯔꯗꯤ ꯏꯁꯩ ꯁꯛꯄ ꯌꯥꯝ ꯍꯩꯕꯅꯦ
ꯍꯩꯇꯦ ꯑꯩ ꯑꯗꯨꯗꯤ ꯍꯩꯇꯦ ꯍꯩꯇ꯭ꯔꯦ ꯑꯩ ꯀꯩꯝ ꯍꯩꯇꯦ
ꯍꯩꯔꯔꯣꯏ ꯍꯧꯖꯤꯛꯇꯤ ꯍꯧꯖꯤꯛꯇꯤ ꯂꯣꯏ ꯀꯥꯎꯅꯤ
ꯑꯣꯔ ꯀꯃꯥꯏ ꯇꯧꯕ꯭ꯔꯣ ꯁꯥꯕ꯭ꯔꯣ ꯏꯪꯕ꯭ꯔꯣ ꯅꯣꯏꯔꯣꯝꯗ ꯅꯣꯡ ꯆꯨꯕ꯭ꯔꯣ
ꯍꯧꯖꯤꯛꯇꯤ ꯅꯨꯡꯉꯥꯏꯔꯦ ꯅꯨꯡꯊꯤꯟꯗ ꯑ ꯅꯣꯡ ꯆꯨꯕꯒꯤꯀꯣ
ꯑꯣ ꯑꯣ ꯉꯁꯤꯁꯦ ꯈꯪꯗꯦꯅꯦ ꯅꯨꯃꯤꯠꯇꯨ ꯊꯣꯛꯑꯦ ꯅꯣꯡꯁꯨ ꯇꯥꯢꯌꯦ
ꯑꯅꯤꯃꯛꯅꯤ ꯀꯣ ꯅꯨꯃꯤꯠꯁꯨ ꯊꯣꯛꯄ ꯅꯣꯡꯁꯨ ꯆꯨꯕ
ꯑꯗꯨ ꯀꯔꯤ ꯀꯧꯕ꯭ꯔꯥ
ꯈꯪꯗꯦꯗ
ꯃꯤꯛꯅꯦ ꯑꯗꯨꯗꯤ
ꯑꯁ ꯅꯨꯡꯁꯤꯠꯁꯦ ꯌꯥꯝ ꯅꯨꯡꯉꯥꯏꯍꯦ ꯃꯄꯥꯟꯗ ꯂꯩꯕꯁꯦ ꯅꯨꯡꯉꯥꯏꯌꯦ ꯑꯗꯨꯕꯨ ꯅꯨꯡꯉꯥꯏꯇꯕ ꯑꯃꯗꯤ ꯂꯩ ꯍꯦ ꯀꯥꯡ ꯌꯥꯝꯃꯟꯕꯩ
ꯑꯁ ꯇꯜꯂꯦꯍꯦ
ꯉꯥꯛꯇꯪ ꯂꯦꯞꯄ ꯌꯥꯗꯦꯕ
ꯀꯥꯡ ꯃꯔꯛꯇ ꯂꯦꯞꯄ꯭ꯔꯥ
ꯍꯣꯏ
ꯀꯥꯡꯒ ꯋꯥꯔꯤ ꯁꯥꯟꯅꯕ꯭ꯔꯥ
ꯅꯪꯒꯥ ꯅꯪ ꯇꯧꯔꯛꯄꯗꯣ ꯑꯩ ꯃꯄꯥꯟꯗ ꯊꯣꯛꯎꯔꯦ ꯀꯩꯅꯣ
ꯑꯩꯅ ꯇꯧꯔꯛꯄꯗ ꯅꯪ ꯀꯥꯡ ꯃꯅꯥꯛꯇ ꯀꯥꯡ ꯃꯅꯥꯛꯇ ꯆꯠꯂꯦ
ꯍꯣꯏ
ꯎꯝ ꯀꯥꯡ ꯁꯤꯡꯅ ꯋꯦꯜꯀꯝ ꯇꯧꯅꯤ
ꯑꯩꯈꯣꯏ ꯄꯨꯄꯨ ꯄꯨꯄꯨ ꯁꯤꯅꯤꯃꯥ ꯌꯦꯡꯉꯒ ꯂꯩꯕꯀꯣ ꯍꯧꯖꯤꯛ
ꯑꯥ
ꯃꯥ ꯃꯊꯟꯗ ꯏꯕꯥꯅꯤ ꯌꯦꯡꯉꯒ ꯂꯩꯔꯝꯕ
ꯃꯩꯇꯩ ꯒꯤꯔꯣ
ꯅꯠꯇꯦ ꯊꯥꯏꯅꯒꯤ ꯀꯥꯏꯅ ꯑꯗꯨꯒꯨꯝꯕ ꯏꯁꯩ
ꯏꯁꯩ ꯑꯣꯏꯅ ꯁꯛꯏꯦꯍꯦ
ꯑꯗꯨꯒꯨꯝꯕ ꯏꯁꯩꯥꯁꯤꯡꯗꯣ
ꯎꯝ ꯏꯅꯥ ꯅꯨꯄꯥꯁꯤ ꯉꯁꯤ ꯏꯁꯩꯁꯤ ꯌꯥꯝ ꯁꯛꯄ꯭ꯔꯥ ꯈꯪꯗꯦ
ꯁꯛꯇꯦ ꯏꯆꯦ ꯏꯆꯦ
ꯍꯥꯎ
ꯐꯝꯕ꯭ꯔꯣ ꯂꯦꯞꯄ꯭ꯔꯣ ꯇꯨꯝꯕ꯭ꯔꯣ ꯍꯤꯞꯄ꯭ꯔꯣ ꯀꯞꯄ꯭ꯔꯣ ꯅꯣꯛꯄ꯭ꯔꯣ
ꯍꯤꯞꯔꯒ ꯂꯩꯌꯦ ꯕꯣꯜ ꯉꯥꯏꯔꯒ
ꯀꯅꯥꯒ ꯂꯩꯒꯦ
ꯏꯅꯥꯎꯅꯨꯄꯤꯒ
ꯑꯦ ꯏꯕꯥꯏ ꯏꯕꯥꯏꯗꯤ ꯌꯥꯎꯗ꯭ꯔꯣ
ꯀꯅꯥ ꯏꯕꯥꯏꯅꯣ ꯏꯕꯥꯏꯗꯤ ꯀꯣꯏꯔꯔꯣꯏ ꯂꯥꯛꯀꯗꯕ ꯆꯍꯤ ꯍ ꯆꯍꯤ ꯑꯍꯨꯝ ꯃꯔꯤ ꯀꯥꯟꯅ ꯂꯥꯛꯒꯅꯤ ꯅꯣꯏ ꯏꯕꯥꯏ ꯃꯁꯛꯗꯣ ꯑꯩꯐꯥꯎ ꯍꯧꯖꯤꯛ ꯈꯪꯗ꯭ꯔꯤ
ꯏꯆꯦ ꯏꯆꯦꯒꯤ ꯃꯤꯡꯆꯦ ꯈ꯭ꯋꯥꯏꯗꯒꯤ ꯑꯇꯥꯡꯕ ꯈ꯭ꯋꯥꯏꯗꯒꯤ ꯑꯐꯥꯕꯥ ꯍꯥꯏꯁ ꯍ ꯏꯆꯦꯒꯤ ꯃꯤꯡ ꯅꯠꯇ꯭ꯔꯣ ꯈꯣꯏꯗꯤ ꯇꯥꯕ ꯈ꯭ꯋꯥꯏꯗꯒꯤ ꯑ ꯐꯖꯕ ꯈ꯭ꯋꯥꯏꯗꯒꯤ
ꯗꯥꯏꯃꯟꯅ
ꯑꯍ ꯑꯥꯎ